ꯇꯥꯕ
ꯇꯥꯏꯌꯦ ꯅꯨꯡꯉꯔꯤꯌꯦꯌꯦ
ꯑꯁꯤ ꯁꯤꯒꯤ ꯅꯪ ꯀꯩ ꯀꯩ ꯍꯣꯠꯅꯔꯤꯒꯦ
ꯑ ꯀꯩꯀꯩ ꯍꯤꯡꯒꯣꯜ ꯅꯨꯡꯒꯣꯜ ꯀꯣꯏꯔꯒ ꯑꯗꯨꯝ ꯂꯩꯔꯤꯗ ꯀꯩꯁꯨ ꯊꯨꯗꯄꯠꯅꯗꯤ ꯏꯌꯥꯝꯕꯗꯤ ꯐꯣꯟ ꯇꯧꯔꯛꯇꯕꯁꯨ ꯀꯨꯏꯔꯦ ꯅꯨꯡꯉꯥꯏꯕ ꯏꯌꯥꯝꯕꯕꯨ ꯀꯥꯏꯅ ꯇꯧꯔꯤꯒꯦ
ꯅꯨꯡꯉꯥꯏꯔꯔꯤꯅꯦ ꯅꯪꯁꯨ ꯎꯗꯧ ꯀꯨꯏꯗꯦ ꯣ ꯐꯟ ꯁꯨꯝ ꯇꯧꯔꯛꯏꯅꯤꯅꯦ ꯑꯗꯨꯅ ꯅ ꯉꯁꯤꯗꯤ ꯀꯔꯤ ꯀꯔꯤ ꯀꯦꯟ ꯆꯥꯔꯒꯦ ꯆꯔꯦ ꯅꯁꯨ
ꯀꯩ ꯀꯩ ꯃꯔ ꯆꯥ
ꯑ ꯆꯥꯔ ꯂꯟ꯭ꯔꯦꯗꯤ ꯄꯨꯟꯖꯤꯗ ꯑꯗꯣ ꯅꯪ ꯉꯁꯤꯗꯤ ꯊꯕꯛ ꯏꯪꯈꯥꯡ ꯆꯦꯛꯊꯣꯛꯇꯧꯕ ꯂꯩꯕꯣ
ꯉꯁꯤꯗꯤ ꯊꯕꯛ ꯏꯪꯈꯥꯡ ꯆꯠꯊꯣꯛ ꯇꯧꯕ ꯂꯩꯇ꯭ꯔꯦ ꯉꯁꯤꯗꯣ ꯑꯩꯗꯣ ꯄꯣꯊꯥꯔꯒꯦꯅ ꯊꯕꯛ ꯏꯟꯈꯥꯡꯗꯣ ꯑꯝꯇ ꯆꯠꯂꯔꯣꯏꯒꯦꯅ ꯌꯨꯝꯗ ꯂꯩꯔꯒꯦꯅ ꯇꯧ ꯏꯌꯥꯝꯕꯕꯨ ꯀꯩꯀꯔꯤ ꯍꯣꯠꯅꯔꯤꯒꯦ
ꯑꯩꯁꯦ ꯍꯧꯖꯤꯛꯀꯥꯟꯁꯦ ꯀꯩꯅꯣ ꯉꯥ ꯃꯆꯥ ꯈꯔ ꯊꯥꯗꯔꯤꯌꯦꯦ ꯄꯨꯈ꯭ꯔꯤꯗ ꯑꯗꯨ ꯅꯣꯏꯔꯣꯝꯗꯒꯤ ꯉꯥ ꯃꯆꯥꯒꯨꯝꯕ ꯂꯧꯕ ꯑꯃ ꯂꯩꯔꯒꯗꯤ ꯂꯥꯛꯀꯦ ꯇꯧꯕꯅꯦ ꯑꯗꯨ ꯅꯣꯏꯔꯣꯝꯗ ꯉꯥ ꯃꯆꯥ ꯐꯕꯝꯒꯨꯝꯕ ꯂꯩꯕ꯭ꯔꯣ
ꯑꯩꯗꯣ ꯌꯨꯝꯗ ꯄꯥꯛ ꯂꯩꯇꯕꯅꯤꯅ ꯑꯗꯨꯒꯤꯗꯣ ꯈꯪꯗꯤ ꯈꯪꯗꯦ ꯑꯗꯣ ꯑꯩꯈꯣꯏ ꯔꯣꯝꯒꯤꯗꯣ ꯉꯥ ꯅꯨꯡꯒꯤꯗꯣ ꯑꯗꯨꯝ ꯇꯧꯅꯕꯅꯤ ꯂꯩꯔꯝꯕꯁꯨ ꯌꯥꯏ ꯑꯗꯨ ꯍꯪꯅꯔꯛꯀꯦ
ꯑꯣ ꯑꯗꯣ ꯉꯥ ꯃꯁꯤꯟ ꯉꯥ ꯃꯆꯤꯟ ꯃꯆꯤꯟꯖꯥꯛ ꯒꯨꯝꯕ ꯀꯩꯒꯨꯝꯕꯗꯣ ꯈꯔ ꯈꯔ ꯅꯪ ꯈꯪꯉꯗꯤ ꯍꯪꯉꯛꯀꯦ ꯇꯧꯕꯅꯤꯅ ꯑꯗꯨꯅ ꯍꯧꯖꯤꯛꯁꯤ ꯀꯥꯏꯗ ꯂꯩꯒꯦ
ꯑꯩ ꯏꯌꯥꯝꯕ ꯑꯩꯈꯣꯏ ꯑꯩ ꯌꯨꯝꯗ ꯑꯗꯨꯝ ꯂꯩꯔꯤꯒꯦ ꯑꯩ ꯑꯗꯨꯗ ꯌꯥꯝ ꯃ ꯌꯥꯝ ꯃꯁꯥꯛꯀꯤꯦ ꯍꯥꯏꯕꯗꯣ ꯑꯩ ꯑꯩꯈꯣꯏ ꯁꯤꯒꯤ ꯇꯥꯗꯕ ꯑꯃ ꯌꯥꯝꯌꯥꯝ ꯃꯆꯤꯟꯖꯥꯛꯀꯤ ꯇꯧꯕ ꯑ ꯑꯃ ꯂꯩ ꯑꯗꯨ ꯃꯉꯣꯟꯗꯒꯤ ꯍꯪꯉꯛꯑꯒ ꯍꯥꯏꯔꯛꯀꯦ ꯃꯔꯣꯟꯗꯣ ꯑꯗꯨ ꯏꯌꯥꯝꯕꯕꯨ ꯀꯩꯀꯩ ꯉꯥ ꯊꯥꯗꯅꯣꯅꯦ
ꯍꯧꯖꯤꯛ ꯍꯧꯖꯤꯛ ꯀꯩꯅꯣ ꯃꯤꯅ ꯄꯥꯝꯅꯩꯕ ꯀꯩꯅꯣꯒ ꯅꯥꯄꯤ ꯆꯥꯕꯤꯄꯤꯒꯨꯝꯕ ꯑꯗꯩ ꯀ꯭ꯔꯥꯁ ꯀꯥꯞꯀꯨꯝꯕ ꯑꯗꯨꯒꯨꯝꯕ ꯂꯣꯏ ꯊꯥꯖꯔꯦ ꯑꯗꯣ ꯅꯪ ꯌꯨꯝꯗ ꯂꯩꯇꯦ ꯍꯥꯏꯗꯤ ꯅꯪ ꯀꯩꯀꯩ ꯊꯕꯛ ꯍꯣꯠꯅꯕꯩꯅꯣ ꯅꯪ ꯌꯨꯝꯗ ꯂꯩꯇ꯭ꯔꯤꯗꯕꯣ
ꯑꯁ ꯏꯌꯥꯝꯃꯁꯨ ꯇ ꯇꯔꯥ ꯃꯥꯜꯒ ꯑꯩ ꯌꯨꯝꯗ ꯂꯩꯔꯤ ꯍꯥꯏꯕꯅꯦ ꯑꯩ ꯌꯨꯝꯗ ꯂꯩꯔꯒ ꯊꯅ ꯊꯒ ꯆꯠꯒ
ꯑꯣ ꯑꯣ ꯍꯧꯖꯤꯛꯀꯥꯟꯁꯤ ꯀꯩꯅꯣꯗꯤ ꯇꯧꯔꯤꯕꯣ ꯅꯪꯕꯣ ꯄꯩꯁꯥ ꯅꯨꯡꯁꯥ ꯊꯣꯛꯄ ꯌꯥꯕ ꯊꯕꯛꯀꯅꯤ ꯇꯧꯔꯕꯣ
ꯄꯩꯁꯥ ꯅꯨꯡꯁꯥ ꯊꯣꯛꯄ ꯍꯥꯏꯁꯦ ꯇꯪ ꯇꯥꯅ ꯊꯕꯛ ꯑꯃꯗꯤꯗꯤ ꯇꯧꯕ ꯅꯠꯇꯦ ꯑꯩꯈꯣ ꯌꯨꯝꯗ ꯂꯩꯔꯒ ꯈꯪ ꯐꯪꯕ ꯊꯕꯛ ꯌꯥꯎꯈ꯭ꯔꯒ ꯉꯥ ꯐꯥꯕ ꯄꯥꯠꯇ ꯉꯥ ꯐꯥꯕ ꯈꯔ ꯁꯠ ꯑꯗꯒꯤ ꯃꯤꯒꯤ ꯊꯕꯛ ꯂꯥꯛꯥꯛꯄ ꯈꯔ ꯁꯠ ꯑꯗꯨꯃꯥꯏꯅ ꯈꯔ ꯇꯧꯔꯒ ꯂꯩꯔꯤ ꯑꯗꯣ ꯏꯌꯥꯝꯕꯒꯤ ꯐꯥꯝ ꯇꯧꯋꯦ ꯑꯗꯨ ꯀꯌꯥꯝ ꯆꯥꯎꯕ ꯐꯥꯝ ꯑꯣꯏꯅꯨ ꯀꯃꯥꯏꯅꯅꯣ
ꯎ ꯐꯥꯝꯖꯤ ꯑꯗꯨꯝ ꯂꯧ ꯄꯔꯤ ꯑꯅꯤꯃꯨꯛ ꯂꯧꯕꯅꯦ ꯑꯗꯨ ꯃꯥꯁꯨ ꯃꯆꯥꯁꯨ ꯈꯟꯁꯨ ꯈꯔ ꯌꯥꯝꯅ ꯈꯟꯒꯦ ꯈꯟꯕ ꯑꯗꯨꯅ ꯑ ꯎ ꯉ ꯃꯆꯥꯥꯔꯣ ꯂꯧꯔꯝꯁꯤ꯭ꯔꯤꯒꯅꯦ ꯑꯗꯨ ꯅꯪꯒꯤꯗꯤ ꯑ ꯍꯧꯖꯤꯛꯀꯥꯟꯒꯤ ꯀꯩꯅꯣ ꯇꯧꯗꯕꯣ ꯑꯩꯈꯣꯏꯒꯤ ꯏꯔꯥꯡ ꯅꯨꯡꯂꯥꯡꯒ ꯂꯩꯕꯁꯤꯗ ꯌꯨꯝꯗꯒꯤ ꯆꯠꯊꯣꯛꯄꯐꯧ ꯌꯥꯔꯤꯕ꯭ꯔꯣꯅꯦ
ꯏꯔꯥꯡꯖꯦ ꯏꯌꯥꯝꯕ ꯑꯩꯈꯣꯏꯔꯣꯝꯗꯗꯤ ꯏꯔꯥꯡ ꯅꯨꯡꯂꯥꯡꯖꯤꯗ ꯀꯩꯁꯨ ꯊꯣꯏꯗꯣꯛꯄ ꯀꯟꯅꯗꯤ ꯇꯧꯗꯦꯗ ꯑꯗꯨꯗꯨꯅ ꯆꯠꯄ ꯈꯣꯠꯄꯒꯤꯗꯤ ꯄꯔꯣꯕꯂꯦꯝ ꯂꯩꯇꯦꯗ ꯑꯁ ꯑꯁ ꯀꯌꯥꯝ ꯃꯥꯔꯀꯦꯠꯇ ꯊꯥꯐꯝꯕꯨ ꯂꯩꯕ꯭ꯔꯣ ꯏꯌꯥꯝꯕ ꯑꯗꯥꯏꯗꯣ ꯉꯥ ꯂꯧꯅꯕ ꯀꯃꯥꯏꯅ ꯇꯧꯒꯦ
ꯉꯥꯒꯤꯗꯤ ꯏꯕꯣ ꯂꯧꯕꯝꯒꯤ ꯂꯧꯕꯝ ꯉꯥꯛꯇꯅꯤꯅꯦ ꯀꯩꯅꯣ ꯑꯩꯈꯣꯏꯒꯤ ꯌꯣꯛꯄ ꯉꯝꯗꯕꯩ ꯋꯥ ꯈꯛꯇꯅꯦ ꯑꯣ ꯑꯗꯨ ꯅꯣꯡ ꯐꯥꯗꯣꯛ ꯀꯣꯏꯔꯛꯀꯦ ꯑꯗꯨꯒ ꯅꯣꯏ ꯅꯣꯏꯒꯤ ꯀꯩꯅꯣꯗꯁꯨ ꯄꯥꯠ ꯃꯌꯥꯗꯁꯨ ꯂꯩꯕꯅꯤꯅ ꯑꯍꯥꯎꯕ ꯑꯍꯥꯎꯕꯁꯨ ꯌꯥꯝ ꯆꯥꯔꯝꯃꯤꯅꯦ
ꯑꯍꯥꯎꯕꯕꯨꯗꯤ ꯑꯩꯈꯣꯏ ꯁꯣꯝꯒꯤꯗꯤ ꯏꯁꯥ ꯏꯁꯥꯅ ꯂꯣꯏꯅ ꯄꯨꯊꯣꯛꯆꯕꯅꯤꯅ ꯉꯥ ꯍꯥꯏꯔꯦ ꯐꯥꯝ ꯑꯗꯨꯝ ꯇꯧꯅꯕꯅꯤꯅ ꯉꯥꯁꯨ ꯆꯥ ꯐꯪꯉꯦ ꯑꯗꯒꯤ ꯍꯤꯡꯒꯣꯜ ꯍꯨꯝꯒꯣꯜꯁꯨ ꯆꯥꯎꯅ ꯑꯗꯨꯝ ꯂꯩꯅꯕꯅꯤꯅ ꯄꯣꯠ ꯆꯩ ꯑꯗꯨꯝ ꯑ ꯊꯥ ꯊꯥꯕꯗꯣ ꯑꯗꯨꯝ ꯍꯥꯏꯗꯤ ꯃꯇꯝ ꯃꯇꯝꯒꯤ ꯑꯣꯏꯕ ꯃꯅꯥ ꯃꯁꯤꯡꯒꯩꯁꯨ ꯑꯗꯨꯝ ꯆꯥ ꯐꯪꯉꯦ ꯂꯩ ꯑꯗꯨ ꯑꯩꯗꯤ ꯌꯥꯝ ꯅꯨꯡꯉꯥꯏꯌꯦ ꯏꯌꯥꯝꯕꯁꯨ ꯉꯥꯒꯤ ꯇꯧꯔꯕ ꯐꯔꯦ ꯐꯔꯦ ꯑꯗꯨꯗꯤ ꯄꯩꯁꯥ ꯅꯨꯡꯁꯥ ꯉꯥꯒꯤ ꯅꯠꯇꯕ ꯑꯇꯩ ꯄꯩꯁꯥ ꯂꯥꯛꯐꯝ ꯊꯕꯛ ꯏꯪꯈꯥꯡ ꯀꯩꯝ ꯇꯧꯗ꯭ꯔꯕꯣ
ꯑꯇꯣꯞꯄꯒꯤ ꯂꯣꯏ ꯇꯧꯔꯤꯉꯩ ꯊꯕꯛ ꯏꯟꯈꯥꯡ ꯑꯇꯣꯞꯄ ꯃꯌꯥꯝ ꯑꯃ ꯆꯠꯂꯤꯅꯦ ꯑꯗꯨꯒ ꯉꯥꯁꯨ ꯈꯔ ꯊꯥꯗꯔꯒ ꯁꯨꯝ ꯂꯩꯗꯅ ꯊꯕꯛ ꯍꯜꯂꯛꯑꯒ ꯁꯨꯝ ꯉꯥ ꯃꯆꯤꯟꯖꯥꯛ ꯈ ꯊꯥꯔꯒ ꯈꯔ ꯅꯨꯡꯉꯥꯏꯅꯤꯗ ꯑꯗꯨꯒꯨꯝꯕꯗꯣ ꯑꯃꯨꯛ ꯍꯣꯠꯅꯕꯅꯤꯗ
ꯑꯣ
ꯑꯗꯨ ꯈꯪꯗꯦ ꯈꯔ ꯅꯨꯡꯉꯥꯏꯅꯕ ꯍꯣꯠꯅꯔꯨꯕ ꯍꯥꯏꯕ ꯉꯥ ꯃꯆꯥ ꯐꯪꯗ꯭ꯔꯤꯁꯤꯅꯤꯅꯦ ꯍꯧꯖꯤꯛꯀꯥꯟꯁꯤ
ꯑꯣ ꯑꯗꯨꯒꯤꯗꯣ ꯌꯥꯝ ꯃꯩ ꯄꯥꯎꯗꯣ ꯍꯪꯅꯔꯒ ꯍꯥꯏꯔꯛꯀꯦ ꯑꯊꯨꯕꯤꯗ ꯍꯣꯔꯦꯟ ꯑꯩ ꯑꯗꯨꯝ ꯆꯠꯊꯣꯛꯄꯗ ꯑꯩ ꯋꯀꯤꯡ ꯆꯠꯊꯣꯛꯄꯗ ꯑꯩꯈꯣꯏ ꯇꯥꯗ ꯒꯤꯗꯨꯗ ꯆꯠꯂꯒ ꯃꯥꯗꯣ ꯉꯥꯥꯟꯕ ꯍꯤꯟꯖꯥꯛ ꯊꯝꯕꯅꯦꯕ ꯑꯗꯨꯗꯣ ꯀꯃꯥꯡ ꯀꯃꯥꯏꯅ ꯊꯧꯕꯅꯣ ꯃꯃꯜꯅ ꯀꯃꯥꯏꯅ ꯇꯧꯔꯤꯅꯣ ꯑꯗꯣ ꯑꯌꯥꯝꯕꯅ ꯄꯥꯝꯃꯤ ꯉꯥ ꯃꯆꯤꯟꯖꯥꯛꯁꯦ ꯑꯩꯈꯣꯏꯒꯤ ꯃꯈꯜ ꯌꯥꯝꯅꯗꯤ ꯂꯩꯌꯦꯕꯀꯣ ꯑꯩꯈꯣꯏꯒꯤ ꯄꯥꯎꯗꯔ ꯄꯕ ꯄꯥꯎꯗꯔꯁꯤꯅ ꯑꯃꯨꯛ ꯉꯥ ꯃꯆꯥꯗ ꯄꯤꯖꯗꯣꯏꯅꯦꯕ ꯑꯗꯒꯤ ꯄꯥꯎꯗꯔ ꯅꯠꯇꯕꯤꯗ ꯑꯩꯈꯣꯌꯒꯤ ꯁꯤꯖꯦ ꯂꯩꯌꯦꯕꯥꯛ ꯈꯔ ꯆꯥꯎꯈꯠꯄ ꯑꯗꯒꯤ ꯉꯥꯒꯤ ꯁꯥꯏꯖ ꯁꯥꯏꯖꯁꯤ ꯃꯇꯨꯡ ꯏꯟꯅ ꯉꯥꯕ ꯆꯤꯟꯖꯥꯛꯁꯨ ꯂꯩꯑꯕ
ꯎꯝ
ꯃꯣꯏꯒꯤ ꯄ꯭ꯔꯣꯇꯤꯟ ꯄ꯭ꯔꯣꯇꯤꯟ ꯌꯥꯎꯕꯒꯤ ꯆꯥꯡ ꯄ꯭ꯔꯣꯇꯤꯟ ꯀꯟꯇꯦꯟ ꯑꯗꯒꯤ ꯑꯩꯈꯣꯏꯒꯤ ꯉꯥ ꯉꯥ ꯃꯆꯤꯟꯖꯥꯛꯁꯤꯗꯁꯨ ꯑꯇꯥꯎꯕ ꯉꯥ ꯃꯆꯤꯟꯖꯥꯛ ꯑꯨ ꯄꯛꯄ ꯃꯆ ꯉꯥꯛ ꯂꯩꯌꯦꯕ ꯑꯗꯣ ꯏꯌꯥꯝꯕꯒꯤꯗꯤ ꯅꯥꯄꯤ ꯆꯥꯕꯤꯅꯦ ꯍꯥꯏꯕꯅꯤꯅ ꯑꯗꯨꯝ ꯑꯆꯧꯕꯒꯤꯗꯣ ꯊꯥꯛꯑꯣ ꯑꯗꯣ ꯀꯔꯝꯕꯅ ꯍꯦꯟꯅ ꯐꯩꯒꯦ ꯍꯥꯏꯕꯗꯨꯁꯨ ꯑꯩ ꯌꯣꯜꯂꯤꯕ ꯃꯤꯗꯨꯗ ꯍꯪꯉꯒ ꯇꯥꯟꯅꯔꯒ ꯍꯥꯏꯔꯛꯑꯒꯦ ꯃꯃꯟꯗꯩ ꯀꯩꯗꯒꯤ ꯐꯖꯅ ꯍꯪꯉꯒ
ꯍꯣꯏꯅꯦ ꯅꯪꯅ ꯈꯔ ꯑꯥ ꯎꯝ ꯈꯪꯉꯝꯕꯅꯤꯅ ꯍꯪꯉꯛꯏꯅꯤꯅꯦ ꯅꯪ ꯈꯔ ꯇꯥꯟꯅꯔꯑꯣ ꯑꯗꯣ ꯍꯧꯖꯤꯛ ꯍꯧꯖꯤꯛ ꯅꯣꯏ ꯑꯗꯣꯝ ꯅ ꯋꯥꯈꯟꯗ ꯒ꯭ꯌꯥꯁꯀ ꯐꯪꯕꯣ ꯑꯩꯈꯣꯏ ꯁ꯭ꯋꯥꯏꯗꯗꯤ ꯒ꯭ꯌꯥꯁꯀꯁꯤꯦ ꯌꯥꯝꯅ ꯀꯩꯅꯣ ꯇꯧꯋꯦꯅ ꯐꯪꯗꯅ ꯒ꯭ꯌꯥꯁ ꯐꯪꯗꯦꯗꯥ ꯂꯣꯏꯅꯥ ꯇꯧꯔ꯭ꯃꯤ ꯒꯦꯗꯥ ꯀ ꯐꯪꯗꯔꯦ ꯂꯣꯏꯔꯣꯝ ꯗꯥꯗꯤ ꯀꯔꯥ ꯐꯪꯕꯔꯣ
ꯎꯝ ꯒ꯭ꯌꯥꯁꯇꯣ ꯀꯩꯅꯣꯅꯤ ꯕꯨꯛ ꯄꯥꯏꯕ ꯃꯤꯉꯩꯒꯤꯅꯤ ꯭ꯌꯥꯁꯁꯦ ꯑꯗꯨꯝ ꯑꯩꯈꯣꯏꯒꯤ ꯒ꯭ꯌꯥꯁ ꯂꯥꯛꯄ ꯃꯇꯝ ꯃꯇꯝꯒꯤꯗꯣ ꯑꯗꯨꯝ ꯐꯪꯉꯦ ꯑꯗꯣꯕꯁꯨ ꯌꯥꯎꯕꯗꯤ ꯌꯥꯎꯋꯦ ꯑꯗꯣ ꯕꯦꯛꯇ ꯂꯩꯕꯒꯤꯗꯤꯁꯤꯂꯤꯇꯤ
ꯈꯪꯗꯦꯅ ꯍꯧꯖꯤꯛꯁꯦ ꯒ꯭ꯌꯥꯁ ꯐꯪꯅꯗꯕꯁꯤꯗꯀꯣ ꯒ꯭ꯌꯥꯁ ꯑꯗꯨ ꯊꯥꯎꯅ ꯊꯥꯎ ꯐꯪꯗꯕꯅꯦ ꯁꯤꯗ ꯀꯩꯅꯣ ꯇꯧꯔꯦꯅꯦ ꯋꯥꯔꯦꯅꯦ ꯆꯠꯊꯣꯛ ꯆꯠꯁꯤꯟꯁꯤ ꯌꯥꯝꯅ ꯈꯣꯠꯇ ꯇꯧꯕꯁꯤꯗ
ꯃꯥꯅꯦ ꯃꯥꯅꯦ
ꯒꯤ ꯂꯥꯏꯔꯤꯛ ꯂꯥꯏꯁꯨ ꯇꯝꯕꯣ ꯈꯣꯠꯄꯅ ꯀꯃꯥꯏꯅ ꯇꯧꯔꯤꯕꯣ
ꯒ꯭ꯔꯦꯖꯨꯑꯦꯁꯟꯗꯣ ꯕꯣꯏꯗꯣꯔꯦ ꯕꯣꯏꯗꯨꯒ ꯆꯍꯤ ꯑꯃꯈ ꯉꯥꯏꯦ ꯐꯅꯩ ꯂꯩ ꯌꯥꯅꯤ ꯑꯗꯣ ꯑꯩꯁꯨ ꯂꯣꯏ ꯀ ꯇꯧꯁꯤꯒꯦꯅ ꯈꯜꯂꯤꯕꯅꯤ ꯏꯌꯥꯝꯕ ꯑꯩ ꯀꯩꯀꯩ ꯈꯪꯕ ꯂꯩꯒꯦ ꯈꯔ ꯁꯤꯌꯥꯔ ꯇꯧꯔꯣ
ꯑꯗꯩꯅ ꯀꯩꯅꯣ ꯇꯧ ꯀꯩꯅꯣ ꯒ꯭ꯔꯦꯖꯨꯑꯦꯁꯟ ꯒꯤꯂꯣꯗ ꯌꯥ ꯀꯝꯄꯤꯇꯤꯇꯤꯞ ꯑꯦꯛꯖꯥꯝꯒꯨꯝꯕ ꯊꯥꯖꯤꯜꯂꯒ ꯑꯗꯨꯝ ꯑ ꯊꯕꯛ ꯑꯆꯧꯕ ꯇꯧꯅꯕ ꯑꯗꯨ ꯍꯣꯠꯅꯔꯣ ꯄꯩꯁꯥ ꯃꯤ ꯇꯧꯅꯔꯤꯕꯣ ꯌꯦꯠꯇꯅ ꯍꯣꯠꯅꯔꯦꯕꯥ ꯇꯝꯅꯔꯤꯕ ꯃꯌꯥꯝꯁꯦ ꯌꯧꯁꯤꯜꯂꯒ ꯑꯗꯨꯝ ꯍꯣꯠꯅꯧ ꯑꯗꯨ ꯅꯠꯇ꯭ꯔꯗꯤ ꯚꯥꯛ ꯉꯝꯃꯣꯏ ꯍꯧꯖꯤꯛ
ꯑꯣ ꯑꯣ ꯑꯩꯁꯨ ꯑꯗꯨꯃꯥꯏꯅ ꯈꯟꯗꯤ ꯈꯜꯝꯕꯅꯤ ꯑꯗꯣ ꯑꯥ ꯑꯗꯨꯒꯤ ꯃꯔꯝꯗ ꯈꯪꯕ ꯃꯤꯁꯤ ꯄꯥꯛ ꯂꯩꯇꯕꯅꯤꯅ ꯑꯩꯁꯨ ꯒ꯭ꯌꯥꯟ ꯇꯥꯗꯕ ꯍꯥꯏꯇꯥꯔꯦꯅꯦꯀꯣ ꯀꯥꯏꯗ ꯀꯃꯥꯏꯅ ꯇꯧꯗꯣꯏꯅꯣ ꯈꯣꯠꯇꯣꯏꯅꯣ ꯑꯗꯒꯤ ꯀꯝꯄꯤꯇꯤꯇꯤꯞ ꯑꯦꯛꯖꯥꯝ ꯊꯥꯔꯛꯄ ꯍꯥꯏꯁꯤꯗꯕꯨ ꯑꯥ ꯀꯣꯆꯤꯡꯒꯨꯝꯕ ꯑꯃ ꯆꯠꯄ ꯈꯣꯠꯄ ꯅꯠꯇ꯭ꯔꯗꯤ ꯌꯥꯔꯣꯏꯗꯣ ꯑꯗꯨꯅ ꯁꯨ ꯀꯔꯝꯕ ꯄꯥꯗꯅꯣꯁꯨ ꯈꯪꯗꯕ ꯀꯃꯥꯏꯅ ꯇꯧꯔꯤꯣꯏꯅꯣꯅꯗꯤ ꯈꯗꯤ ꯈꯜꯂꯝꯕꯅꯦ ꯑꯗꯣ ꯌꯥꯝꯕ ꯒꯌ꯭ꯥꯟ ꯇꯕꯥ
ꯍꯣꯏꯅꯦ ꯑꯗꯨꯕꯨꯗꯤ ꯍꯧꯖꯤꯛ ꯀꯣꯆꯤꯡ ꯁꯦꯟꯇꯔ ꯍꯥꯏꯔ ꯃꯌꯥꯝ ꯑꯃ ꯊꯣꯛꯏ ꯁꯤꯁꯤꯗ ꯑꯗꯨꯝ ꯑ‌ꯣ ꯋꯥꯝ ꯈꯪꯅꯤꯡꯕꯗ‌ꯣ ꯆꯂ ꯍꯥꯏ ꯁꯨꯝ ꯇꯥꯟꯅꯔꯒ ꯇꯧꯕꯁꯨ ꯌꯥꯏ ꯀꯩꯅꯣ ꯅꯪꯅꯦ ꯈꯔ ꯑꯗꯨꯗ ꯇꯥꯟꯅꯕꯗꯣ ꯍꯥꯟꯅ ꯇꯅ ꯑꯈ‌ꯣꯏꯗ ꯑꯗꯨꯝ ꯇꯥꯅꯔꯛꯑꯁꯨ ꯀꯩꯁꯨꯀꯥꯏꯗ‌ꯦ ꯑꯩꯈꯣꯏꯁꯨ ꯑꯗꯨ ꯍꯥꯟꯅ ꯇꯧꯔꯝꯃꯤꯕ ꯄꯣꯠꯅꯤꯅ ꯑꯗꯨ ꯌꯦꯡꯉꯣ ꯑꯗꯨꯒꯨꯝꯕꯗꯣ ꯈꯔ ꯇꯥꯅꯔꯒ ꯊꯣꯅꯔꯛꯑꯣ ꯍꯧꯖꯤꯛꯇꯤ ꯍꯤꯡꯕꯗꯨ ꯂꯨꯔꯕꯅꯤꯅꯀꯣ
ꯍꯥꯥ
ꯍꯣꯏ ꯍꯣꯏ ꯑꯗꯨꯃꯥꯏꯅ ꯇꯥꯅꯔꯒ ꯇꯧꯔꯣ ꯄꯩꯈꯥ ꯅꯨꯡꯁꯥꯒꯗꯨ ꯈꯔ ꯊꯥꯖꯤꯟꯗꯅ ꯈꯣꯠꯇꯟꯁꯤꯟꯗꯅ ꯑꯗꯨ ꯅꯠꯇ꯭ꯔꯒꯗꯤ ꯍꯧꯖꯤꯛ ꯗꯤ ꯌꯥꯝ ꯋꯥꯔꯕꯝꯅꯦꯕ
ꯄꯩꯈꯥꯁꯨ ꯊꯥꯗꯣꯏꯅꯦ ꯑꯗꯣ ꯑꯁ ꯈꯪꯗ꯭ꯔ‌ꯦꯗ ꯒ꯭ꯌꯥꯟ ꯀꯦꯟ ꯇꯥꯗ꯭ꯔꯦꯗ ꯌꯥꯝꯕ ꯇꯧꯔꯤꯁ‌ꯦ ꯑꯅꯥ ꯑꯌꯦꯛ ꯌꯥꯎꯅꯗꯕ ꯅꯠꯇ꯭ꯔꯣ ꯏꯌꯥꯝꯕꯁꯨ ꯅꯨꯡꯉꯥꯏ ꯅꯨꯡꯉꯥꯏ ꯂꯩꯅꯔꯤꯕ ꯅꯠꯇ꯭ꯔꯣ
ꯑꯅꯥ ꯑꯌ‌ꯦꯛꯕꯨꯗꯤ ꯀꯩꯁꯨ ꯌꯥꯎꯇ‌ꯦꯗ ꯍꯧꯖꯤꯀꯥꯟꯁ‌ꯦ ꯀꯔꯤ ꯇꯧꯗꯣꯏꯅꯣꯅ ꯌꯦꯡꯉꯛꯏꯅꯦ ꯑꯃ ꯑꯃ ꯇꯧꯁꯤꯅꯕ ꯍꯥꯏꯁꯨ ꯌꯦꯡꯉꯛꯄꯗ ꯉꯥ ꯄꯨꯈ꯭ꯔꯤꯗ ꯉ ꯈꯔ ꯊꯥꯗꯧꯅ ꯐꯒꯅꯤꯅ ꯁꯨꯝ ꯈꯜꯂꯛꯄꯗꯩ ꯇꯧꯔꯛꯏꯅꯤꯅꯦꯅꯉꯣꯟꯅ ꯍꯪꯉꯛꯏꯁꯦ
ꯐꯩ ꯐꯩ ꯌꯥꯝꯕ ꯉꯥ ꯉꯥꯐꯥꯝꯒꯤ ꯊꯕꯛ ꯍꯣꯠꯅꯕ ꯍꯥꯏꯗꯨꯁꯨ ꯌꯥꯝ ꯐꯩ ꯑꯗꯣ ꯐꯥꯝꯒꯤ ꯊꯕꯛ ꯍꯥꯏꯁꯦ ꯉꯥꯁꯦ ꯑꯗꯨꯝ ꯄꯩꯁꯥꯁꯦ ꯈꯔ ꯑꯗꯨꯝ ꯍꯥꯏꯗꯤ ꯈꯨꯗꯛ ꯈꯨꯗꯛꯇ ꯐꯪꯕꯗꯨꯗꯤ ꯈꯤꯇꯪ ꯋꯥꯗꯤ ꯋꯥꯕꯅꯦ ꯑꯗꯣ ꯌꯝꯕꯅ ꯄꯩꯁꯥꯗꯣ ꯈꯨꯗꯛꯇ ꯐꯪꯕ ꯌꯥꯕ ꯊꯕꯛ ꯈꯔꯗꯤ ꯇꯧꯍꯟꯅꯤꯡꯉꯤ
ꯍꯣꯏꯅꯦ ꯊꯕꯛꯄꯨꯗꯤ ꯃꯈꯜ ꯃꯈꯜꯅꯤꯅꯦ ꯇꯧꯔꯤꯁꯦ ꯑꯗꯣ ꯍꯧꯖꯤꯛꯀꯤꯗꯨꯅ ꯑꯃꯨꯛ ꯍꯣꯕꯤꯅꯤꯅꯦ ꯑꯗꯨꯝ ꯁꯨꯝ ꯍꯜꯂꯛꯑꯒ ꯇꯧꯕ ꯌꯥꯕ ꯊꯕꯛ ꯑꯣꯏꯅ ꯁꯨꯝ ꯊꯤꯔꯛꯄꯗ ꯑꯗꯨ ꯇꯔꯛꯄꯩꯋꯥꯅꯤꯅ‌ꯦ ꯑꯥ ꯑꯗꯨ ꯈꯪꯗꯦ ꯑꯩꯁꯨ ꯈꯥꯏꯗꯣꯛꯄ ꯌꯥꯔꯛꯑꯗꯤ ꯑꯗꯨꯝ ꯅꯣꯏꯔꯣꯝꯗ ꯑꯗꯨꯝ ꯍꯥꯏꯗꯣꯛꯂꯛꯀꯦ ꯑꯗꯨꯒ ꯑꯗꯨꯝ ꯈꯔ ꯇꯥꯊ‌ꯣꯛ ꯇꯥꯖꯤꯟꯕ ꯑꯣꯏꯅ ꯇꯧꯔꯁꯤ
ꯉꯥ ꯃ ꯆꯗꯥꯛꯀꯤ ꯃꯔꯣꯟꯗꯣ ꯐꯖꯅ ꯀꯣꯏ ꯊꯥ ꯅ ꯐꯖꯅ ꯍꯪꯉꯛꯑꯒꯦ ꯑꯗꯨꯗꯨꯒ ꯏꯌꯥꯝꯕꯗ ꯍꯣꯔꯦꯟ ꯑꯗꯨꯝ ꯄꯥꯎ ꯐꯥꯎꯔꯛꯑꯒꯦ
ꯑꯣ ꯐꯔꯦꯕꯔꯦ ꯑꯗꯨꯒꯤ ꯑꯩ ꯂꯥꯝꯗꯥꯏꯅ ꯀꯣꯜꯂ ꯑꯃꯨꯛ ꯇꯧꯔꯒ ꯀꯣ
ꯍꯣꯏ ꯍꯣꯏ ꯌꯥꯝ ꯊꯝꯃꯦ ꯊꯝꯃꯦ